ꯀꯥꯅ ꯑꯣꯏꯕꯤꯕꯅꯣ ꯁꯤꯕꯨ
ꯑꯁꯤꯁꯦ ꯅꯪꯒꯤ ꯃꯆꯦ
ꯑꯩꯒꯤ ꯃꯆꯦ ꯍꯥꯏꯗꯤ ꯃꯁꯦ ꯀꯗꯥꯏꯗꯒꯤꯅꯣ ꯆꯤꯡꯗꯒꯤꯔꯣ ꯇꯝꯄꯥꯛꯇꯒꯤꯔꯣ
ꯑꯩꯀꯣ
ꯑꯗꯨꯝ ꯄꯥꯥꯛꯇꯒꯤ
ꯑꯩꯒꯤ ꯃꯤꯡ ꯖꯦꯡꯉꯝꯂꯨ
ꯀꯩꯗꯧꯔꯤꯅꯣ
ꯏꯆꯦ ꯐꯣꯟ ꯄꯥꯏꯔꯒ ꯂꯩꯌꯦ
ꯅꯪ ꯑꯩꯕꯨ ꯅꯨꯡꯁꯤꯕ꯭ꯔꯥ ꯅꯨꯡꯁꯤꯗꯕ꯭ꯔꯥ
ꯅꯨꯡꯁꯤꯒꯨꯝ ꯅꯨꯡꯁꯤꯗꯕꯒꯨꯝ ꯇꯥꯎꯋꯦ
ꯀꯔꯤꯒꯤ ꯅꯨꯡꯁꯤꯎ ꯑꯁ ꯅꯪꯁꯨ ꯀꯔꯤ ꯅꯣꯅꯦ ꯑꯩꯉꯣꯟꯗ ꯌꯥꯝ ꯅꯨꯡꯁꯤꯗꯕ ꯃꯥꯜꯂꯦꯗ ꯅꯪ
ꯅꯪꯅꯅꯤꯅꯦ
ꯑꯩꯗꯤ ꯌꯥꯝ ꯅꯨꯡꯁꯤꯌꯦ
ꯑꯦ ꯅꯨꯡꯁꯤꯔꯗꯤ ꯐꯣꯟ ꯇꯧꯅꯤꯡꯉꯦ ꯀꯔꯤꯒꯤ
ꯅꯨꯡꯁꯤ ꯅꯪꯕꯨ ꯀꯩꯗ ꯂꯩꯒꯦ
ꯑꯩ ꯑꯩ ꯏꯔꯨꯕ ꯆꯥꯠꯂꯁꯨ ꯐꯣꯟꯗꯤ ꯀꯔ ꯀꯔꯝꯃꯥꯏ ꯇꯧꯕ꯭ꯔꯥ ꯑꯗꯨꯃꯥꯏ ꯇꯧꯕ꯭ꯔꯥ ꯍꯪꯕ ꯌꯥꯗ꯭ꯔꯣ ꯍꯥꯏꯕꯅꯦ
ꯑꯩꯈꯣꯏ ꯏꯆꯦ ꯁꯨ ꯆꯦꯁ ꯁꯥꯟꯅꯕꯒꯤꯅꯦ ꯑꯗꯣ ꯅꯪꯁꯨ ꯂꯣꯏꯔꯗꯤ ꯑꯩꯉꯣꯟꯗꯗꯤ ꯑꯗꯨꯝ ꯍꯥꯏꯔꯛꯀꯅꯤ ꯅꯪ ꯀꯔꯤꯒꯤ ꯍꯧꯖꯤꯛ ꯐꯥꯎ ꯑꯗꯨꯝ ꯆꯠꯄ꯭ꯔꯥ ꯀꯣꯜ ꯇꯧꯔꯛ ꯇꯕ꯭ꯔꯥ ꯑꯗꯨꯝ ꯅꯪꯗꯤ ꯑꯗꯨꯝ ꯍꯥꯏꯔꯅꯤ ꯗꯣ ꯑꯩꯉꯣꯟꯗꯗꯤ ꯑꯗꯨꯝ ꯍꯥꯏ ꯅꯪꯗꯤ ꯍꯜꯂꯥꯑꯒ ꯐꯣꯟ ꯑꯃꯨꯛ ꯇꯧꯔꯛ ꯇꯦ
ꯑꯩꯗꯤ ꯅꯪ ꯆꯠꯄ ꯃꯇꯝꯗꯁꯨ ꯐꯣꯟ ꯇꯧꯔꯛꯑꯦ ꯍꯧꯖꯤꯛ ꯐꯧ ꯔꯨꯔꯤꯕ꯭ꯔꯥ ꯑꯩꯅ ꯇꯧꯔꯛꯑꯦ
ꯑꯗꯨ ꯅꯪ ꯂꯣꯏ ꯂꯣꯏꯔꯒ ꯅꯪꯗꯤ ꯅꯪꯁꯨ ꯇꯧꯔꯛꯄ ꯌꯥꯗꯕ꯭ꯔꯣ
ꯑꯩ ꯂꯣꯏꯔꯁꯨꯀꯣ ꯐꯣꯟꯗꯣ ꯑꯩꯉꯣꯟ ꯑꯩꯉꯣꯟꯗ ꯑꯩꯉꯣꯟꯗ ꯊꯝꯗꯕꯒꯤ ꯅꯪ ꯊꯝꯔꯗꯤ ꯑꯩ ꯐꯣꯟ ꯂꯥꯛꯑꯦ ꯑꯗꯨꯝ ꯑꯩ ꯍꯥꯏꯒꯅꯦꯕꯥ
ꯑꯩꯁꯨ ꯆꯦ ꯁꯥꯅꯕꯒꯤ ꯀꯣ
ꯎꯝ ꯆꯦꯗꯣ ꯑꯣꯏꯅ ꯅꯨꯡꯁꯤꯈ꯭ꯔꯣ
ꯅꯠꯇꯦ
ꯎꯝ
ꯅꯨꯡꯁꯤꯗꯦꯗꯤ ꯆꯦꯗ ꯑꯣꯏꯅ
ꯆꯦ ꯑꯣꯏꯅ ꯅꯨꯡꯁꯤꯈ꯭ꯔꯣꯀꯣ
ꯅ ꯅ ꯅ ꯅ ꯅ
ꯆꯦꯒ ꯅꯪ ꯂꯨꯍꯣꯡꯈ꯭ꯔꯣ ꯇꯥꯅꯤꯡꯇꯦ
ꯀꯧꯔꯤꯁꯒꯤ
ꯑꯩ ꯆꯠꯂꯁꯨ ꯀꯔꯤꯒꯨꯝꯕ ꯑꯦꯐꯣꯔꯠ ꯅꯠꯇꯕ ꯀꯦꯌꯔ ꯇꯧꯕ ꯃꯈꯩꯗꯣ ꯂꯦꯡꯒꯗꯕꯅꯤ ꯍꯥꯏꯕꯅꯤꯅꯦ
ꯐꯖꯅ ꯀꯦꯌꯔ ꯇꯧꯈ꯭ꯔꯕꯅꯦ
ꯎꯝ ꯇꯧꯗꯦ ꯆꯠꯅꯤꯡꯕꯗꯤ ꯆꯠꯂꯣ ꯍꯥꯏ ꯅꯦ ꯅꯪꯗꯤꯀꯣ ꯅꯪꯒꯤ ꯐꯤꯕꯝꯗꯤꯀꯣ
ꯆꯠꯂꯣ ꯒ꯭ꯌꯥꯟ ꯇꯥꯅ ꯆꯠꯂꯣ ꯍꯥꯏꯕꯅꯦ ꯅꯪꯉꯣꯟꯗ ꯒ꯭ꯌꯥꯟ ꯇꯥꯅ ꯆꯠꯂꯣ ꯒ꯭ꯌꯥꯟ ꯇꯥꯗꯕ ꯊꯕꯛ ꯒ꯭ꯌꯥꯟ ꯇꯥꯗꯕ ꯊꯕꯛ ꯅꯪ ꯅꯉꯣꯟꯗ ꯑꯉꯥꯡꯒꯨꯝ ꯅ ꯑꯁꯤ ꯇꯧꯑꯣ ꯑꯁꯤ ꯇꯧꯑꯣ ꯑꯩ ꯍꯥꯏꯒꯗꯕ ꯅꯠꯇꯦ ꯒ꯭ꯌꯥꯟ ꯇꯥꯅ ꯆꯠꯂꯣ ꯒ꯭ꯌꯥꯟ ꯇꯥꯅ ꯆꯠꯇ꯭ꯔꯗꯤ ꯉꯥꯡꯒꯅꯤ
ꯑꯗꯨꯗꯤ ꯑꯩ ꯅꯉꯣꯟꯗ ꯑꯃꯨꯛ ꯍꯥꯏꯔꯔꯣꯏꯀꯣ ꯑꯩꯅ ꯒ꯭ꯌꯥꯟ ꯇꯥꯔꯒ ꯆꯠꯂꯒꯦ ꯃꯥ ꯅꯉꯣꯟꯗ ꯑꯃꯨꯛ ꯀ꯭ꯔꯤꯁꯨ ꯍꯥꯏꯔꯔꯣꯏ ꯑꯥ
ꯆꯠꯂꯒꯦ ꯍꯥꯏꯔꯣ ꯑꯗꯣ ꯒ꯭ꯌꯥꯟ ꯇꯥꯅ ꯆꯠꯂꯣ ꯎꯝ ꯀꯔꯤꯒꯤ
ꯑꯦ ꯍꯥꯏꯔꯔꯣꯏ ꯍꯥꯏꯔꯒ ꯀꯔꯤ ꯀꯥꯟꯅꯕ ꯂꯩꯌꯦ
ꯂꯩꯌꯦ
ꯂꯩꯇꯦ
ꯂꯩꯌꯦ ꯏꯟꯐꯣꯔꯝ ꯇꯧꯒꯗꯕꯅꯦ
ꯀꯔꯝ ꯍꯥꯏ ꯇꯧꯕ꯭ꯔꯥ ꯏꯔꯨꯕ ꯂꯣꯏꯔꯕ꯭ꯔꯥ ꯀꯔꯤ ꯀꯔꯤ ꯇꯧꯋꯦ ꯑꯗꯨꯃꯥꯏ ꯐꯣꯟ ꯇꯧꯔꯛꯀꯗꯕꯅꯦ ꯍꯥꯏꯕꯅꯦ ꯍꯦꯔꯥ ꯐꯣꯟ ꯇꯧꯔꯛꯄꯗꯤ ꯂꯣꯏꯗ꯭ꯔꯗꯤ ꯑꯥ ꯂꯣꯏꯗ꯭ꯔꯤꯌꯦ ꯑꯈꯣꯏ ꯏꯔꯨꯅꯤꯡꯉꯥꯏ ꯇꯧꯔꯤꯌꯦ ꯑꯥꯥ ꯂꯣꯏꯕ ꯃ ꯀꯥꯟꯗ ꯑꯃꯨꯛ ꯇꯧꯔꯛꯀꯦ ꯍꯥꯏꯅ ꯑꯗꯨꯝ ꯇꯥꯎꯔꯗꯤ ꯅꯪꯁꯨ ꯈꯪꯉꯦꯗꯅ ꯑꯩ ꯀꯗꯥꯏꯗ ꯂꯩ ꯑꯩ ꯀꯔꯤ ꯇꯧꯕ꯭ꯔꯥ ꯈꯪꯉꯤꯗꯅ
ꯍꯣꯏ ꯑꯗꯣ ꯅꯪꯁꯨ ꯏꯟꯐꯣꯔꯝ ꯇꯧꯕ ꯌꯥꯗꯕ꯭ꯔꯣ ꯑꯃꯨꯛ ꯍꯜꯂꯛꯑꯦ ꯅꯪ ꯅꯪ ꯀꯩꯗꯧꯔꯤꯅꯣ ꯑꯩ ꯏꯊꯟꯇ ꯑꯩ ꯏꯊꯟꯇ ꯕꯣꯔꯤꯡ ꯆꯨꯔꯅꯤ ꯍꯥꯏꯕ ꯅꯪꯁꯨ ꯎꯝ ꯅꯪꯒꯤ
ꯎꯝ ꯅꯪ ꯅꯊꯟꯗ ꯅꯪ ꯕꯣꯔ
ꯍꯣꯏ ꯅꯠꯇꯦ ꯑꯗꯨꯝ ꯈꯟꯒꯗꯕꯗꯣ ꯅꯪꯁꯨ ꯑꯗꯨꯝ ꯈꯟꯒꯗꯕꯅꯦ
ꯈꯟꯗꯦ ꯃꯔꯝꯗꯤ ꯅꯪꯗꯤ ꯅꯃꯥ ꯅꯝꯕ ꯑ ꯅꯃꯥ ꯅꯄꯥꯒ ꯇꯣꯏꯅ ꯎꯝ ꯇꯤꯟꯅꯕꯗꯣ ꯑꯩꯗꯤ ꯅꯪꯕꯨ ꯕꯣꯔꯤꯡ ꯇꯧꯒꯅꯤ ꯍꯥꯏꯕ ꯈꯪꯗꯦꯕꯀꯣ ꯑꯩꯗꯤ ꯇꯧꯒꯅꯤ ꯍꯥꯏꯕ ꯅꯪꯗꯤ ꯈꯪ ꯈꯪꯉꯤꯕ ꯑꯩ ꯇꯤꯟꯅꯕꯁꯨ ꯂꯩꯇꯕ ꯀꯣ ꯑꯩ ꯗꯨꯀꯥꯟ ꯂꯩ ꯂꯩꯕ ꯃꯇꯝꯗꯁꯨ ꯕꯣꯔꯤꯡ ꯇꯧꯒꯅꯤ ꯍꯥꯏꯕ ꯅꯪ ꯈꯪꯉꯤꯀꯣ ꯑꯩ ꯃꯤ ꯀꯅꯥꯁꯨ ꯇꯤꯟꯅꯥꯗꯦꯀꯣ ꯑꯗꯨꯒꯤ ꯑꯗꯨ ꯃꯥꯏ ꯍꯥꯏꯕꯅꯤꯗ ꯐꯣꯟ ꯑꯃꯔꯛ ꯑꯅꯤꯔꯛ ꯁꯨꯔꯒ ꯐꯣꯟ ꯇꯧꯋꯦꯗꯅ ꯗꯤ
ꯍꯣꯏ
ꯄꯤꯌꯨꯔꯣ
ꯑꯗꯣ ꯇ꯭ꯋꯦꯟꯇꯤ ꯐꯣꯔ ꯑꯋꯥ꯭ꯔꯁ ꯇꯧꯒꯗ꯭ꯔꯣ
ꯍꯣꯏꯅꯦ
ꯀꯔꯤꯒꯤ
ꯅꯨꯡꯁꯤꯔꯗꯤ ꯁꯨꯃꯥꯏꯅ ꯇꯧꯒꯗꯕꯅꯤꯅꯦ
ꯎꯝ ꯆꯄ꯭ꯔꯤꯅꯦ ꯑꯗꯣ
ꯆꯄꯔꯤ ꯍꯥꯏꯔꯒ ꯅꯪ ꯆꯄꯔꯤ ꯑꯣꯏꯈ꯭ꯔꯦ
ꯑꯈꯣꯏꯒꯤ ꯕ꯭ꯔꯥꯏꯠ ꯐ꯭ꯌꯨꯆꯔ
ꯐꯖꯈ꯭ꯔꯦ ꯍꯧꯖꯤꯛ ꯀꯥꯟꯗꯤ ꯆꯥꯄ꯭ꯔꯤꯒꯤꯗꯤꯀꯣ ꯃꯣꯏꯒꯤꯗꯣ ꯑꯦꯛꯁꯟꯗꯣ ꯍꯨꯟꯗꯣꯛꯄꯀꯣ ꯅꯣꯏꯗꯤ ꯁ꯭ꯀꯨꯜ ꯇꯧꯕ ꯇꯥꯏꯞꯇ ꯇꯧꯔꯒ ꯀꯔꯤꯁꯨ ꯀꯥꯟꯅꯕ ꯂꯩꯇ꯭ꯔꯦ
ꯑꯁ ꯊꯃꯣꯏꯗ ꯅꯨꯡꯁꯤꯔꯗꯤ ꯂꯣꯏꯔꯦ
ꯅꯠꯇꯦ ꯅꯨꯡꯁꯤꯕ ꯅꯠꯇꯕ ꯃꯣꯏ ꯍꯥꯏꯗꯤ ꯀꯦꯌꯔ ꯇꯧꯕꯁꯨ ꯂꯩꯌꯦꯕꯀꯣ ꯈꯪꯕ꯭ꯔꯥ
ꯇꯄ꯭ꯔꯤꯁꯤ ꯀꯤꯌ꯭ꯔꯗꯣ ꯂꯥꯁꯇꯤꯡ ꯑꯣꯏꯔꯔꯣꯏ
ꯅꯪꯒꯤ ꯀꯦꯌ꯭ꯔꯁꯨ ꯂꯥꯁꯇꯤꯡ ꯑꯣꯏꯗꯦ
ꯑꯩꯗꯤ ꯑꯗꯨꯝ ꯅꯉꯣꯟꯗ ꯅꯨꯡꯁꯤꯕꯅꯦ ꯑꯩꯗꯤ
ꯎꯝ ꯑꯩꯗꯤ ꯅꯨꯡꯁꯤꯕ ꯐꯥꯎꯗꯦ ꯍꯧꯖꯤꯛ ꯐꯥꯎ
ꯏ ꯄ꯭ꯔꯤꯊꯤꯕꯤ ꯄ꯭ꯔꯤ ꯇꯤꯚꯤ ꯂꯩꯔꯤꯐꯥꯎ ꯑꯩꯗꯤ ꯅꯪꯉꯣꯟꯗ ꯅꯨꯡꯁꯤꯔꯅꯤ
ꯎꯝ ꯁꯤ ꯀꯅꯥꯅꯣ
ꯑꯩꯒꯤ ꯅꯨꯡꯁꯤꯕꯁꯦ ꯅꯪꯉꯣꯟꯗ ꯅꯨꯡꯁꯤꯕꯁꯦ ꯂꯤꯃꯤꯠ ꯂꯩꯇꯦꯕ ꯑꯟꯂꯤꯃꯤꯇꯦꯠꯅꯦ ꯗꯦꯁꯇꯤꯅꯦꯁꯟ ꯂꯩꯇꯦꯕ
ꯑꯣ ꯑꯗꯨꯗꯤ ꯗꯦꯁꯇꯤꯅꯦꯁꯟ ꯂꯩꯇꯕꯅꯤꯅ ꯃꯨꯠꯅꯤꯡꯅꯤꯡꯕ ꯀꯥꯟꯗ ꯃꯨꯠꯄ ꯇꯣꯛꯅꯤꯡꯅꯤꯡꯕ ꯀꯥꯟꯗ ꯇꯣꯛ
ꯑꯗꯨꯝ ꯅꯨꯡꯁꯤꯕꯅꯦ ꯅꯪꯗꯤ ꯑꯁ ꯀꯔꯤꯅꯣꯅꯦ ꯁꯥꯎꯅꯤꯡꯕ ꯃꯇꯝꯗ ꯁꯥꯎꯋꯦ ꯅꯪꯗꯤ ꯅꯨꯡꯁꯤꯠꯀ ꯃꯅꯥꯔꯦ ꯅꯪꯗꯤ ꯅꯨꯡꯁꯤꯠꯀ ꯃꯅꯥꯏꯅꯦ
ꯁꯧꯅꯅꯤꯡꯕ ꯃꯇꯝꯗ
ꯑꯗꯨꯝ ꯈꯔ ꯈꯔ ꯋꯥ ꯈꯔ ꯈꯔ ꯀꯟꯅ ꯉꯥꯡꯕꯤꯔꯗꯤ ꯕ꯭ꯔꯦꯀꯞ ꯑꯗꯨꯝ ꯉꯥꯏꯕꯀꯣ ꯅꯪꯗꯤ ꯀꯥꯏꯅꯔꯁꯦ ꯑꯗꯨꯝ ꯍꯥꯏꯕ ꯑꯗꯣ ꯑꯩ ꯇꯜꯂꯦꯕ ꯑꯗꯣ
ꯋꯥ ꯉꯥꯡ ꯋꯥ ꯉꯥꯡꯕꯗꯣ ꯑꯩ ꯍꯥꯟꯅ ꯉꯥꯡꯒꯦ ꯀꯅꯥꯅ ꯅꯨꯄꯤꯕꯨ ꯁꯨꯃꯥꯏꯅ ꯋꯥ ꯍꯥꯏꯕ꯭ꯔꯣꯅꯦ ꯍꯥ
ꯀꯔꯤ ꯋꯥ
ꯅꯪ ꯈꯛꯇ ꯈꯪꯔꯤꯁꯤꯗꯤ
ꯈꯪꯗꯦ ꯑꯩꯗꯤ ꯅꯪꯗꯤ ꯑꯥ ꯐꯣꯟ ꯄꯨꯡ ꯑꯃ ꯈꯛꯇꯒꯨꯝꯕ ꯐꯣꯟ ꯇꯧꯔꯛ ꯇ꯭ꯔꯗꯤ
ꯅꯨꯡꯗꯥꯡ ꯑꯃꯈꯛꯇ ꯐꯣꯟ ꯍꯣꯏ ꯍꯣꯏ ꯍꯣꯏ ꯄꯨꯡ ꯑꯃꯗ ꯑꯩ ꯁꯣꯏꯂꯩ ꯁꯣꯏ ꯔꯦ ꯅꯨꯡꯗꯥꯡ ꯑꯃꯒꯨꯝꯕ ꯐꯣꯟ ꯇꯧꯔꯛꯇ꯭ꯔꯗꯤ ꯀꯥꯏꯅꯔꯁꯦ ꯍꯥꯏꯔ ꯔ ꯑꯗꯨ ꯀꯨꯝꯕ ꯋꯥꯈꯜꯗꯣ ꯊꯥꯗꯣꯛꯑꯣꯕ ꯑꯗꯨꯒꯨꯝꯕ
ꯑꯩꯅ ꯍꯥꯏꯕꯗꯤꯀꯣ ꯎꯝ
ꯍꯥꯏꯔꯣ ꯍꯥꯏꯔꯣ
ꯑꯩꯅ ꯍꯥꯏꯕꯗꯤꯀꯣ
ꯍꯣꯏ
ꯅꯨꯄꯤ ꯅꯨꯄꯤ ꯃꯉꯣꯟꯗ ꯑꯁꯨꯃꯩꯅ ꯋꯥ ꯍꯥꯏꯕ ꯌꯥꯗꯦ ꯍꯥꯏꯕꯅꯦ ꯑꯦ
ꯀꯔꯤꯒꯤ ꯋꯥ
ꯅꯪ ꯍꯥꯏꯕꯗꯣ ꯐꯨꯑꯣꯔꯥ ꯎꯝ ꯅꯦꯛꯈꯥꯏꯌꯨꯔꯥ ꯅꯪ ꯍꯥꯏꯕꯗꯣ ꯑꯗꯨ ꯃꯥꯏ ꯀꯅꯥꯅ ꯍꯥꯏ ꯍꯥꯏꯕꯒꯦ ꯅꯨꯄꯤꯕꯨ
ꯑꯗꯨꯒꯨꯝꯕ ꯍꯥꯏꯕ ꯃꯇꯝꯗꯁꯨ ꯅꯪ ꯍꯥꯏꯌꯦ ꯍꯥꯏꯗꯕ ꯃꯇꯝꯗꯁꯨ ꯑꯗꯨꯝ ꯍꯥꯏꯌꯦ ꯀꯗꯥꯏꯗꯒꯤ ꯅꯪꯗꯤ ꯍꯥꯏ
ꯅꯪ ꯅꯪꯅ ꯁꯤ ꯐꯥꯔꯁꯀꯤ ꯋꯥꯁꯦ ꯑꯩ ꯇꯥꯕꯗꯀꯣ ꯑꯁ ꯅꯨꯡꯉꯥꯏꯇꯕꯗꯣ ꯑꯩꯕꯨ ꯅꯨꯡꯁꯤꯕ ꯅꯨꯄꯥꯅ ꯑꯗꯨꯃꯥꯏꯅ ꯑꯩꯉꯣꯟꯗ ꯍꯥꯏꯌꯦꯅꯦ ꯍꯥꯏꯔꯒ ꯎꯝ
ꯅꯨꯡꯁꯤꯕꯗ ꯅꯨꯡꯁꯤꯕꯗ ꯅꯪꯅ ꯑꯣꯜꯋꯦꯁ ꯊꯥꯔꯠ ꯊꯥꯔꯠ ꯄꯥꯔꯁꯟ ꯑꯣꯜꯋꯦꯁ ꯄꯨꯔꯛꯄ ꯊꯥꯔꯠ ꯄꯥꯔꯁꯟꯒꯤ ꯋꯥꯔꯤ ꯑꯣꯜꯋꯦꯁ ꯄꯨꯔꯛꯄ
ꯀꯔꯤ ꯊꯥꯔꯠ ꯄꯥꯔꯁꯟ ꯅꯪꯅ ꯑꯩꯕꯨ ꯄ꯭ꯔꯥꯏꯌꯣꯔꯤꯇꯤ ꯄꯤꯗꯕꯒꯤꯅꯦ
ꯑꯗꯨꯝ ꯇꯧꯔꯤꯅꯤ ꯊ꯭ꯔꯤꯇꯟ ꯇꯧꯒꯅꯨ ꯑꯗꯣ
ꯊ꯭ꯔꯤꯇꯟ ꯅꯠꯇꯦ ꯅꯪꯅ ꯄ꯭ꯔꯥꯏꯌꯣꯔꯤꯇꯤ ꯄꯤꯗꯕꯒꯤꯅꯤꯀꯣ ꯑꯩꯉꯣꯟꯗ ꯋꯥ ꯍꯥꯏꯔꯅꯨ ꯍꯣꯏꯍꯦ ꯑꯥꯏ ꯍꯥꯏꯒꯦ ꯅꯪꯅ ꯄ꯭ꯔꯥꯏꯌꯣꯔꯤꯇꯤ ꯄꯤꯗꯕ ꯅꯪꯒꯤ ꯅꯪ ꯄꯤ ꯅꯪꯒꯤ ꯃꯥꯃꯥꯟꯅꯕꯒ ꯑꯥ ꯑ ꯀꯔꯤꯔ ꯆꯠꯊꯣꯛ ꯆꯠꯁꯤꯟ ꯑꯗꯨꯃꯥꯏꯅ ꯇꯧꯋꯦ ꯑꯩꯕꯨꯗꯤ ꯂꯥꯁꯇ ꯄꯤ ꯕꯀꯣ ꯑꯩ ꯐꯣꯟ ꯇꯧꯔꯗꯤ ꯑꯃꯨꯛ ꯍꯣꯜ ꯂꯥꯎꯠ ꯍꯥꯞꯀꯅꯤ ꯑꯃꯨꯛ ꯀꯥ ꯍꯣꯜ ꯑꯗꯨꯝ ꯗꯨꯝ ꯍꯥꯞꯄꯦꯕꯀꯣ ꯅꯪꯗꯤ ꯑꯗꯨꯒꯤ ꯑꯩ ꯑꯩꯒꯤ ꯄ꯭ꯂꯦꯁꯦ ꯐꯥꯔꯁ ꯑꯣꯏꯒꯗꯕ ꯈꯪꯉꯤꯗꯅ ꯐꯥꯔꯁ ꯑꯣꯏꯒꯗꯕ ꯑꯦ ꯄꯥꯉꯥꯡ ꯉꯥꯡꯔꯁꯨ ꯀꯣ ꯑꯩꯗꯤ ꯐꯥꯔꯁ ꯑꯣꯏꯒꯗꯕ ꯍꯧꯒꯠꯂꯁꯨ ꯑꯩꯕꯨ ꯅꯤꯡꯁꯤꯡ ꯁꯤꯡꯒꯗꯕ ꯆꯥꯛ ꯆꯥꯔꯁꯨ ꯑꯩꯕꯨ ꯅꯤꯡꯁꯤꯡꯒꯗꯕ
ꯍꯧꯔ ꯅꯤꯡꯁꯤꯡ
ꯅꯪꯅꯥ ꯅꯤꯡꯁꯤꯡꯗꯦ ꯑꯗꯨꯒꯤ ꯐꯣꯟ ꯇꯧꯅꯤꯡꯉꯥꯏꯁꯨ ꯀꯥꯎꯕ ꯃꯦꯁꯦꯁ ꯊꯥꯅꯤꯡꯉꯥꯏꯁꯨ ꯊꯥꯅꯤꯡꯗꯕ ꯑꯁꯤꯁꯦ ꯅꯪꯒꯤ ꯃꯔꯥꯟꯅꯦꯕꯀꯣ ꯀꯧꯕ꯭ꯔꯥ
ꯈꯪꯗꯦ
ꯅꯪꯒꯤ ꯃꯔꯥꯟꯅꯦ ꯅꯪꯅ ꯐꯖꯅ ꯄ꯭ꯔꯥꯏꯌꯣꯔꯤꯇꯤ ꯄꯤꯗ꯭ꯔꯕꯗꯤ ꯍꯣꯏ ꯑ ꯀꯔꯤꯔꯥ ꯊꯥꯔꯠ ꯄꯥꯔꯁꯟꯒꯤ ꯋꯥꯔꯤꯁꯨ ꯉꯥꯡꯕ ꯌꯥꯏ ꯑꯩꯗꯤ ꯈꯪꯕ꯭ꯔꯥ ꯅꯪ ꯂꯣꯏꯅ ꯄꯤꯔꯗꯤ ꯑꯩ ꯑꯩ ꯅꯪꯅ ꯂꯣꯏꯅ ꯑꯩꯉꯣꯟꯗ ꯄ꯭ꯔꯥꯏꯌꯣꯔꯤꯇꯤ ꯄꯤꯔꯗꯤ ꯀꯔꯤ ꯀꯗꯥꯏꯗꯒꯤ ꯊꯥꯔꯠ ꯄꯥꯔꯁꯟ ꯂꯩꯒꯅꯤ ꯑꯗꯨꯝ ꯄꯤꯗ꯭ꯔꯒ ꯑꯩ ꯄꯨꯔꯒꯗꯤ ꯅꯪ ꯁꯥꯎꯕ ꯈꯪꯕ꯭ꯔꯥ
ꯎꯝ ꯅꯠ ꯇꯜꯂꯦ
ꯂꯥꯟꯗꯦ
ꯐꯔꯦ ꯑꯗꯣ ꯑꯩ ꯊꯕꯛ ꯂꯩꯌꯦ
ꯊꯕꯛ ꯊꯕꯛ ꯆꯠꯂꯣ
ꯆꯠꯂꯒꯦ
ꯑꯣꯏꯗꯕ